ꯇꯥꯏꯌꯦ ꯇꯜ
ꯏꯍꯤꯋꯦ ꯑꯥꯁ ꯉꯁꯤꯒꯤ ꯅꯦꯠꯋꯥꯛꯁꯤꯗꯤ ꯌꯥꯝꯅ ꯅꯨꯡꯉꯥꯏꯇꯦꯍꯦ ꯎꯝ ꯌꯥꯝ ꯐꯠꯇꯦ ꯐꯣꯟ ꯇꯧꯕꯐꯥꯎ ꯐꯖꯅ ꯆꯠꯇꯦ ꯃꯄꯥꯟ ꯊꯣꯛꯑꯦ ꯍꯧꯖꯤꯛ
ꯍꯛꯑꯣ ꯆꯥꯛꯇꯤ ꯆꯥꯔꯕꯣ ꯅꯪꯗꯤ
ꯆꯥꯛ ꯇꯣꯛꯄꯗ ꯉꯥꯏꯔꯤ
ꯀꯔꯤ ꯃꯊꯦꯜ ꯆꯥꯒꯦ ꯅꯣꯏꯕꯣ
ꯑꯩꯈꯣꯏꯁꯦꯑ ꯑꯥꯁ ꯀꯩꯅꯣꯅꯦ ꯃꯁꯔꯨꯝꯗꯨ ꯀꯔꯤ ꯍꯥꯏꯕ꯭ꯔꯥ ꯀꯣ ꯀꯥꯎꯈ꯭ꯔꯦ ꯑꯥ ꯑꯗꯨꯁꯥꯏꯟ ꯑꯣꯏꯗꯤ
ꯑꯩꯈꯣꯏ ꯍꯋꯥꯏ ꯊꯣꯡꯕ ꯆꯥꯏ ꯍꯤꯟꯖꯥꯡ ꯂꯩꯇꯕꯒꯤ ꯑꯥꯁ ꯈꯨꯗꯛꯇ ꯍꯋꯥꯏ ꯂꯩꯔꯒ ꯆꯦ ꯍꯋꯥꯏ ꯂꯩꯔꯤꯕ ꯅꯤ ꯎꯄꯥꯏ ꯂꯩꯇꯕꯒꯤ
ꯕꯦꯁꯅꯦ ꯑꯗꯨꯅ
ꯍꯦꯟꯖꯥꯡ ꯊꯤ ꯊꯤꯔꯒ ꯍꯦꯟꯖꯥꯡ ꯊꯤ ꯊꯤꯔꯒ ꯊꯤ ꯐꯪꯗ꯭ꯔꯦ ꯑꯃꯒ ꯑꯥꯁ ꯀꯥꯟꯅꯗ꯭ꯔꯦ ꯍꯋꯥꯏ ꯑꯣꯏ ꯆꯥꯒꯅꯤ ꯍꯋꯥꯏ
ꯏꯟꯖꯥꯡ ꯍꯦꯟꯖꯥꯡ ꯆꯥꯅꯤꯡꯉꯥꯏ ꯂꯩꯇꯕꯒꯤ ꯑꯩꯈꯣꯏ ꯀꯩꯅꯣꯗ ꯆꯠ ꯆꯠꯄꯗꯣ ꯂꯥꯏꯌꯦꯡꯅꯤꯡꯉꯥꯏ ꯆꯠꯄꯗꯣ
ꯂꯣꯏꯔꯒ ꯕꯖꯥꯔ ꯆꯠꯁꯦ ꯍꯥꯏꯔꯒ ꯀꯥꯎꯕ ꯃꯥꯜꯂꯦ ꯗꯥꯏꯔꯦꯛ ꯑꯃꯨꯛ ꯌꯨꯝꯗ ꯊꯧꯒꯜꯂꯛꯑꯦ
ꯑꯣ ꯀꯅꯥ ꯂꯥꯏꯌꯦꯡꯕ ꯆꯠꯂꯤꯅꯣ ꯅꯪ ꯅꯪꯔꯣ ꯀꯅꯥꯔꯣ ꯅꯥ ꯑꯣ ꯀꯔꯤ ꯉꯝꯗꯕ꯭ꯔꯥ ꯃꯥꯗꯣ
ꯏꯁ ꯃꯁꯥ ꯁꯥꯕꯗꯣ ꯏꯪꯈꯠ ꯇꯕꯀꯣ ꯏꯪꯗꯣ ꯑꯗꯨꯒꯤ ꯌꯥꯗ ꯗꯥ ꯌꯦꯡꯕ ꯆꯠꯂꯁꯦꯅ ꯑꯩꯈꯣꯏ ꯐꯦꯃꯤꯂꯤ ꯄꯨꯂꯞ ꯆꯠꯂꯦꯕ ꯉꯁꯤ
ꯑꯣ ꯑꯗꯣ ꯀꯩ ꯍꯥꯏꯒꯦ ꯗꯣꯛꯇꯔ ꯈꯣꯏꯅꯗꯤ ꯑꯗꯨꯝ
ꯈꯪꯗꯦ ꯀꯃꯥꯏꯅ ꯍꯥꯏꯕ꯭ꯔꯥ ꯏꯃꯥ ꯑꯩꯈꯣꯏ ꯑꯅꯤꯗꯤ ꯂꯥꯛꯑꯒ ꯑꯩꯅ ꯑꯉꯥꯡ ꯄꯣꯕꯥ ꯌꯥꯝ ꯁꯥꯕꯒꯤ ꯃꯅꯨꯡ ꯗ ꯂꯩꯕ ꯉꯝꯗꯕꯒꯤ ꯏꯃꯥ ꯑꯈꯣꯏ ꯑꯅꯤꯗꯤ ꯃꯄꯥꯟꯗ ꯂꯦꯞꯄꯦ ꯃꯃꯥꯒ ꯗꯣꯛꯇꯔ ꯂꯩꯕꯅꯦ ꯑꯗꯣ ꯀꯃꯥꯏꯅ ꯁꯥꯕꯅꯣ ꯈꯪꯗꯦ ꯑꯗꯣ ꯍꯤꯗꯥꯛ ꯑꯅꯤ ꯑꯍꯨꯝꯗꯤ ꯄꯤꯔꯛꯑꯦ
ꯈꯔ ꯐꯔꯕꯣ ꯍꯧꯖꯤꯛꯇꯤ ꯍꯟꯊꯔꯕꯣ
ꯍꯧꯖꯤꯛ ꯍꯟꯊꯗꯦ ꯆꯥꯛꯁꯨ ꯆꯥꯗꯦ
ꯑꯣ ꯑꯗꯨꯒꯤꯅꯦ ꯉꯁꯤ ꯑꯩꯈꯣꯏ ꯌꯨꯝꯗ ꯂꯥꯛꯇꯕꯁꯤ ꯃꯥ ꯅꯥꯗ꯭ꯔꯦ ꯑꯗꯨꯝ ꯅꯨꯠꯇꯤꯒꯤ ꯑꯗꯨꯝ ꯂꯛꯑꯦꯕ
ꯉꯁꯤ ꯂꯥꯛꯏꯗꯣ ꯀꯩꯗꯧꯕꯩꯔꯥ ꯈꯟꯕ ꯑꯩꯁꯨ
ꯌꯥꯝꯅ ꯅꯨꯡꯁꯤꯕꯗꯣꯀꯣ ꯑꯁ ꯉꯁꯥꯏ ꯑꯩꯈꯣꯏ ꯂꯥꯏꯌꯦꯡꯕ ꯂꯣꯏꯔꯒ ꯂꯥꯛꯄ ꯀꯥꯟꯗ ꯉꯥꯛꯇꯪ ꯑꯕꯣꯛ ꯑꯩ ꯐꯣꯟ ꯉꯥꯛꯇꯪ ꯌꯦꯡꯒꯦ ꯍꯥꯏꯌꯦ ꯉꯍꯥꯛꯇꯪ ꯌꯦꯡꯍꯜꯂꯒ ꯑꯃꯨꯛ ꯇꯨꯝꯈꯔꯦ
ꯑ ꯃꯥꯗꯤ ꯑꯩꯈꯣꯏ ꯌꯨꯝꯗ ꯑꯗꯨꯝ ꯅꯨꯡꯇꯤꯒꯤ ꯂꯥꯛꯄꯅꯦꯕ ꯃꯥ ꯃꯃꯥꯟꯅꯕꯤ ꯑꯥ ꯁꯤꯗ ꯂꯩꯕꯒꯤ ꯂꯩꯁꯥꯕꯤꯗꯣ ꯑꯗꯨ ꯑꯣꯏꯔꯗꯤ ꯑꯁ ꯃꯥꯁꯨ ꯑꯗꯨ ꯑꯗꯨ ꯌꯨꯝꯗ ꯆꯠꯀꯦ ꯆꯠꯀꯦ ꯑꯗꯨꯝ ꯍꯥꯏ ꯂꯩ
ꯀꯩꯗꯧꯕꯩꯔ ꯈꯟꯕ ꯉꯁꯤ ꯂꯥꯛꯇꯕꯁꯦ
ꯏꯁꯥ ꯉꯝꯗꯕꯕꯨꯗꯤ ꯅꯨꯡꯉꯥꯏꯇ꯭ꯔꯦ ꯑꯩꯈꯣꯏꯁꯦ
ꯑꯅꯥꯕ ꯌꯥꯎꯕꯁꯦ ꯑꯁ ꯅꯨꯡꯉꯥꯏꯇꯕꯅꯦ ꯏꯃꯨꯡ ꯑꯃ ꯏꯃꯨꯡꯗ
ꯎꯝ
ꯂꯥꯏꯆꯠ ꯑꯣꯏꯔꯝꯅꯤ ꯍꯧꯖꯤꯛꯀꯥꯟ ꯑꯉꯥꯡꯁꯤꯡ ꯃꯁꯥ ꯁꯥꯒꯠꯄꯗꯣ ꯑꯗꯨ ꯑꯣꯏꯔꯝꯅꯤ ꯇꯥꯕ꯭ꯔꯣ ꯇꯥꯕ꯭ꯔꯣ ꯅꯦꯠ ꯅꯦꯠ ꯅꯨꯡꯉꯥꯏꯇꯕ꯭ꯔꯣ ꯇꯥꯕ꯭ꯔꯣ